ꯍꯜꯂꯣ
ꯑꯗ
ꯇꯥꯔꯦ ꯇꯥꯔꯦ ꯍ
ꯁꯪꯄꯤꯤꯒꯦ
ꯩꯁ ꯃꯖꯤꯦ ꯅ ꯣꯕꯔ
ꯍꯥꯥ
ꯌꯦꯟ ꯊꯣꯡꯉꯦ ꯑꯩꯒꯤꯣꯟ ꯇꯥꯕ ꯇꯥꯗ
ꯀꯥꯝꯕꯁ
ꯀꯩꯝ ꯇꯥꯗꯌꯦ ꯇꯥꯗꯦꯕ
ꯎꯝ
ꯑꯩꯉꯣꯟꯗꯒꯤ ꯇꯥꯕ꯭ꯔꯥ
ꯇꯥꯗꯦ ꯇꯥꯗꯦ
ꯎꯝ ꯑꯈꯣꯏ ꯉꯁꯤ ꯄꯥꯠ ꯆꯠꯂꯦꯗ ꯍꯧꯖꯤꯛꯀꯤ ꯄꯥꯠꯇꯣ ꯊꯝꯕꯥꯜ ꯃꯇꯝ ꯂꯣꯏꯁꯤꯜꯂꯛꯄꯒꯤ ꯊꯝꯖꯁꯦꯅ ꯑꯌꯥꯝꯕ ꯉꯥꯛꯇ ꯉꯥꯏꯍꯧꯔꯦꯕ ꯑꯗꯨꯒꯤ ꯃꯣꯏꯗꯣ ꯊꯝꯕꯥꯜꯗꯨꯁꯨ ꯌꯣꯜꯂꯦꯕꯀꯣ ꯎ ꯊꯕꯥꯜꯗꯨ ꯆꯥꯝꯃꯒꯤ ꯇꯔꯦꯠ ꯇꯧꯋꯦ
ꯇꯔꯦꯠ
ꯎꯝ ꯀꯔ ꯈꯇꯝ ꯑꯥ ꯃꯣꯏ ꯌꯥꯝ ꯇꯣꯡꯉꯦ ꯃꯣꯏ ꯃꯣꯏ ꯈꯨꯠꯇꯣꯡ ꯑꯃ ꯀꯔꯤꯝ ꯂꯩꯕ ꯅꯠꯇꯦꯕ ꯑꯗꯣꯝꯒꯤ ꯂꯝꯕꯤ ꯃꯇꯦꯛꯇꯣ ꯈꯛꯇꯅꯦꯕꯀꯣ ꯁꯤꯒꯤ ꯀꯃꯣꯏꯁꯦ ꯒꯥꯔꯤ ꯒꯥꯔꯤ ꯈꯥꯝꯕꯒꯤꯁꯨ ꯄꯩꯁꯥ ꯂꯨꯄꯥ ꯀꯨꯟꯊ꯭ꯔꯥ ꯑꯗꯒꯤ ꯆꯥꯡ ꯃꯁꯥꯒꯤꯗ ꯂꯩꯀꯥꯏꯒꯤꯦ ꯈꯪꯗꯦ ꯄꯩꯁꯥꯗꯨꯒ ꯑꯃꯨꯛ ꯒꯥꯔꯤꯗꯨ ꯊꯝꯂꯝꯃꯒ ꯑꯃꯨꯛ ꯆꯪꯉ ꯆꯪꯕꯗꯤ ꯆꯪꯕ ꯍꯥꯏꯁꯤꯦ ꯀꯩꯝꯗꯕ ꯅꯠꯇꯦ ꯑꯗꯨꯒꯤ ꯄꯥꯠꯇꯨ ꯈꯤꯇꯪ ꯌꯦꯡꯕꯒꯤ ꯑꯃꯨꯛ ꯑꯩꯈꯣꯏꯗ ꯂꯨꯄꯥ ꯃꯤ ꯑꯃꯒꯤ ꯂꯨꯄꯥ ꯀꯨꯟ ꯀꯨꯟ ꯑꯗꯨ ꯑꯃꯦ ꯊꯝꯕꯥꯜꯒꯤ ꯂꯨꯄꯥ ꯆꯥꯃ ꯑꯃ ꯑꯗꯨꯕꯨꯗꯤ ꯄꯥꯝꯗ꯭ꯔꯗꯤ ꯀꯩꯁꯨ ꯗꯣ ꯆ ꯆꯠꯂꯕꯅꯤꯅ ꯑꯃꯗꯤ ꯑꯩꯈꯠꯁꯨ ꯄꯥꯏꯅꯤꯡꯉꯤꯗꯅ
ꯅꯦ ꯃꯐꯝꯗ ꯆꯠꯂꯔꯕꯕꯨ
ꯑꯗꯨꯒ ꯑꯃꯨꯛ ꯑꯗꯨꯒꯤ ꯃꯅꯨꯡꯗꯨꯗ ꯃꯣꯏꯅ ꯑꯩꯊꯪ ꯈꯔ ꯂꯩꯌꯦꯕ ꯍꯧꯖꯤꯛꯀꯤ ꯊꯣꯡꯁꯦ ꯂꯥꯜꯂꯒ ꯇꯩꯀꯪ ꯑꯁꯤ ꯑꯗ ꯃꯣꯏꯅ ꯆꯥꯐꯝ ꯑꯃ ꯍꯥꯡꯉꯦꯕ ꯆꯥꯐꯝꯗꯨ ꯑꯗꯨꯁꯨ ꯑꯗꯨꯁꯨ ꯃꯣꯏꯈꯤ ꯍꯥꯏꯗꯤ ꯃꯣꯏꯒꯤ ꯅꯨꯄꯤꯗꯩꯅ ꯑꯗꯨ ꯆꯥꯐꯝꯗꯨ ꯑꯃꯨꯛ ꯍꯥꯡꯕ ꯑꯗꯨꯃꯥꯏꯅ ꯇꯧꯕ ꯄꯨꯂꯞ ꯃꯣꯏꯒꯤ ꯏꯃꯨꯡ ꯑꯝꯇꯅ ꯄꯨꯂꯞ ꯁꯥꯟꯅꯔꯤ ꯃꯑꯣꯡꯅꯦꯕ ꯎꯝ
ꯑꯁ ꯃꯣꯏꯗꯤ ꯍꯧꯔꯦ ꯐꯖꯅ
ꯄꯩꯁꯥ ꯌꯥꯝ ꯇꯥꯜꯂꯝꯅꯤ ꯅꯣꯡꯃꯗ ꯌꯥꯝ ꯇꯥꯜꯂꯝꯅꯤ ꯃꯣꯏꯗꯣ ꯃꯤꯗꯣ ꯑꯗꯨꯝ ꯂꯥꯛꯑꯦꯕꯀꯣ ꯎꯝ
ꯅꯨꯡꯉꯥꯏꯖꯔꯝꯅꯤ ꯑꯗꯨꯃꯥꯏꯅ ꯇꯧꯕꯗꯣ
ꯊꯝꯕꯥꯜ ꯑꯃꯨꯛ ꯑꯃꯨꯛ ꯍꯧꯕ ꯃꯇꯝꯗꯗꯤ ꯍꯧꯔꯦ
ꯑꯥ ꯊꯝꯕꯥꯜ ꯑꯃ ꯑꯃꯨꯛ ꯍꯧꯕ ꯃꯇꯝꯗ ꯑꯁ ꯃꯣꯏꯗꯤ ꯅ ꯔꯦ
ꯊꯝꯕꯥꯜꯗꯣ ꯊꯝꯆꯦꯠ ꯑꯣꯜꯂꯛꯄꯒ ꯑꯗꯨꯒ ꯁꯨꯝ ꯍꯦꯛꯄꯒ ꯃꯌꯥꯝ ꯁꯨꯝ ꯂꯩꯕꯒꯤ ꯍꯦꯛ ꯐ ꯏ ꯍꯥꯏꯦ
ꯅꯨꯡꯉꯥꯏꯖꯔꯝꯅꯤ ꯎꯝ ꯂꯥꯛꯄ꯭ꯔꯣ ꯌꯥꯝꯅ ꯑꯩꯈꯣꯏ ꯌꯦꯟ ꯐꯨꯠꯂꯝꯕꯅꯦ ꯑꯩꯒꯤꯗꯤ ꯊꯣꯡ ꯊꯣꯡꯕꯗ ꯇꯜꯂꯕ ꯎꯝ ꯎꯝ ꯇꯣꯡꯕꯗꯨꯁꯨ ꯃꯇꯝ ꯆꯪꯕꯅꯤꯅ ꯇꯍꯟꯕ
ꯔꯥꯞꯄꯤ ꯍꯧꯖꯤꯛꯀꯤ ꯃꯐꯝꯗꯨꯣ
ꯎꯝ ꯌꯥꯝ ꯂꯥꯞꯄꯗꯤ ꯑꯩꯈꯣꯏꯅꯗꯤ ꯆꯠꯄ ꯌꯥꯔꯔꯣꯏ ꯑꯩꯈꯣꯏꯅ ꯆꯠꯂꯗꯤ
ꯒꯥꯔꯤꯁꯦ ꯎꯝ ꯐꯔꯛ ꯇꯥꯗꯧ ꯃꯥꯂꯦ ꯑꯗꯨꯗ ꯆꯠꯄꯗꯣ ꯏꯁꯥꯒꯤ ꯒꯥꯔꯤ ꯂꯩꯇ꯭ꯔꯗꯤ
ꯏꯅꯨꯡ ꯀꯥꯡꯥꯡ ꯂꯩꯕ꯭ꯔꯣ
ꯆꯤꯅꯤ ꯌꯧꯗꯣꯣꯔꯦ ꯃꯐꯝꯗꯣ
ꯑꯣ ꯑꯣ ꯑꯣ ꯅꯅꯦꯀꯣ
ꯂꯝꯕꯤꯗꯤ ꯈꯨꯐ ꯑꯃ ꯍꯧꯖꯤꯛ ꯂꯝꯕꯤꯗꯤ ꯐꯖꯅ ꯁꯦꯝꯍꯧꯔꯤ ꯃꯣꯏ ꯍꯧꯖꯤꯛ
ꯎꯝ ꯍꯣꯏ ꯑꯗꯨꯗꯤ ꯆꯥꯎꯈꯠꯂꯛꯑꯅꯤ ꯌꯥꯝꯅ ꯀꯣꯏꯕꯒꯤ ꯃꯇꯥꯡꯗ
ꯂꯝꯕꯤ ꯍꯥꯡꯗꯣꯛꯇꯕꯗ ꯉꯥꯏꯔꯦ
ꯎꯝ
ꯑ ꯈꯔ ꯇꯥꯔꯦ ꯀꯩꯗꯦꯛ ꯀꯦꯗꯦꯛ
ꯍꯧꯗꯣꯡꯁꯨ ꯌꯥꯝ ꯌꯦꯠꯂ
ꯑꯩꯅꯅꯦ ꯑꯃꯨꯛꯨꯔꯛ ꯀꯥꯝꯃꯜꯂꯒ ꯁꯧꯍꯟꯒꯦ ꯇꯧꯕ
ꯌꯥꯝ ꯀꯥꯝꯊꯤꯄꯗꯨꯁꯨ ꯍꯥꯎꯗꯦ
ꯑꯥ ꯍꯥꯎꯇꯦ ꯑꯗꯨꯁꯨ ꯍꯥꯏꯗꯤ ꯁꯥꯁꯦ ꯌꯨꯝꯂꯛꯀꯤ ꯁꯥꯅ ꯇꯃꯤꯅꯅꯦ
ꯑꯗꯣ ꯑꯩꯈꯣꯏꯁꯦ ꯑꯣꯏꯅꯅꯦ ꯃꯣꯏꯒꯤ ꯑꯩꯈꯣꯏ ꯑꯉꯥꯡꯈꯩꯒꯤ ꯇꯧꯕꯗꯤꯀꯣ ꯃꯥꯗꯤ ꯗꯥꯏꯔꯦꯛ ꯐꯨꯠꯆꯟꯗꯕꯤꯗꯅꯦ ꯍꯥꯟꯅ ꯈꯥꯡꯁꯦ ꯃꯩ ꯂꯩꯊꯔꯒ ꯑꯥ ꯀꯩꯝ ꯊꯥꯎ ꯉꯧꯗꯕꯤꯗ ꯑꯗꯨꯝ ꯇꯧ ꯌꯦꯟ ꯉꯥꯛꯇꯪ ꯉꯔꯒ ꯍꯣꯏ ꯍꯣꯏ ꯍꯣꯏ ꯑꯗꯨꯃꯥꯏꯅ ꯇꯧꯔ ꯄꯤꯖꯌꯦ
ꯑꯩꯁꯨ ꯑꯗꯨꯃꯥꯏꯅ ꯇꯧꯋꯦ ꯁꯤꯗꯗꯤ ꯑꯗꯨꯒ ꯎꯝ ꯌꯥꯔꯀꯥꯟꯗꯣ ꯑꯗꯨꯗ ꯑꯃꯨꯛ ꯀꯩꯅꯣ ꯍꯥꯞꯆꯤꯟꯕ ꯃꯍꯤ ꯍꯥꯞꯆꯤꯟꯕ
ꯑꯧ ꯑꯗꯨꯃꯥꯏꯅ ꯇꯧꯋꯤ ꯑꯩꯈꯣꯏꯁꯤꯅ ꯑꯉꯥꯡꯈꯒꯤ ꯍꯧꯕꯗꯣ
ꯁ ꯐꯨꯠꯇꯗꯣ ꯃꯍꯤꯅꯦ ꯁꯨꯝ ꯁꯥꯒꯤ ꯂꯩꯕ ꯆꯥꯡꯗꯣ ꯑꯗꯨꯗꯒꯤ ꯃꯍꯤꯗꯣ ꯈꯤꯇꯪꯗꯪ ꯊꯦꯡꯒꯠꯂꯒ ꯌꯥꯝ ꯍꯦꯟꯒꯠꯇꯕꯤꯗ ꯍꯥꯞꯄ ꯃꯁꯥꯒꯤ ꯇꯣꯉꯥꯟꯕ ꯊꯥꯎꯒ ꯃꯍꯤꯒ ꯊꯣꯛꯂꯛꯄꯅꯦꯕ ꯁ ꯑꯗꯨ ꯍꯥꯎꯕꯅꯦ ꯅꯞ ꯅꯞ ꯅꯞ ꯂꯥꯎꯔꯒ
ꯎꯝ ꯑꯩꯈꯣꯏꯗꯤ ꯉꯁꯤ ꯍꯥꯎꯗꯣꯏꯔꯥ ꯍꯥꯎꯔꯣꯏꯗꯣꯏꯔꯣ ꯈꯪꯗꯦ ꯑ
ꯏꯃꯥꯟꯅꯕꯤ ꯑꯃ ꯍꯣꯏꯒꯤ ꯃꯅꯥꯛꯀꯤꯗꯣ ꯃꯥꯗꯤ ꯃꯌꯥ ꯐꯥꯔꯅꯤ ꯍꯥꯏꯌꯦ
ꯑꯧ ꯉꯁꯥꯏ ꯍꯥꯏꯔꯑꯦ
ꯎꯝ ꯑꯣ ꯅꯣꯏ ꯉꯁꯥꯏ ꯋꯥꯔꯤ ꯁꯥꯟꯅꯕꯣ
ꯉꯁꯥꯏ ꯑꯩ ꯀꯣꯏꯕ ꯆꯠꯂꯝꯗꯥꯏꯗꯣ ꯑꯗꯨꯗ ꯑꯃ ꯆ ꯍ
ꯑꯩꯁꯨ ꯀꯩꯅꯣꯅ ꯍꯥꯏꯔꯛꯄꯅꯦ ꯑꯃ ꯅꯪ ꯀꯥ ꯊꯪꯅꯕꯒꯤꯗꯨꯅ ꯍꯥꯏꯔꯛꯄꯅꯦ
ꯑꯥꯎ ꯂꯥꯁꯅ ꯁꯤꯔꯤ ꯌꯥ ꯋꯥꯟ ꯁꯥꯟꯅꯈ꯭ꯔꯦ ꯉꯁꯥꯏ ꯑꯩ ꯆꯥꯟꯅꯗꯗꯅꯅꯦ
ꯎꯝ ꯏꯕꯥꯅꯤꯅ ꯅꯍꯥꯟ ꯁꯥꯟꯅꯕ ꯑꯃ ꯗꯤ ꯌꯥꯈꯤꯗꯦꯉꯣ ꯑꯃꯔꯛꯑꯅꯤꯔ
ꯑꯩꯗꯤ ꯒ꯭ꯌꯥꯟ ꯑꯃ ꯇꯥꯗꯦ ꯀꯔꯝꯕꯅꯣ ꯀꯔꯝꯕꯅꯣ ꯒ꯭ꯌꯥꯟ ꯑꯃ ꯇꯥꯗꯦ
ꯎꯝ ꯌꯥꯔꯦ ꯁꯤ ꯋꯥꯔꯤꯁꯤ ꯇꯣꯛꯑꯁꯦ ꯑꯇꯣꯞꯄ ꯑꯣꯏꯅ ꯁꯥꯟꯅꯔꯁꯦ ꯑꯗꯨꯕꯨꯅꯦ ꯈꯪꯕ꯭ꯔꯥ ꯅꯣꯏꯔꯣꯝꯗꯗꯤꯅꯦ ꯁꯥꯒꯁꯤ ꯌꯥꯏꯔꯒ ꯊꯝꯅꯕ꯭ꯔꯥ
ꯑ ꯍꯣꯏ ꯊꯝꯗꯤꯌꯦ ꯆꯥꯅꯤꯡꯉꯀꯥꯟꯗ ꯑꯃꯨꯛꯨꯒꯤ ꯍꯥꯏꯕ ꯅꯠꯇꯅ ꯂꯦꯡꯗꯕꯤ ꯑꯣꯏꯅ ꯊꯝꯅꯕꯗꯤ ꯊꯝꯅꯗꯦꯌꯦ
ꯑꯩꯈꯣꯏꯒꯤꯗꯤ ꯁꯥꯁꯦ ꯁꯟꯖꯥꯎ ꯁꯖꯥꯎ ꯀꯛꯑꯅꯤꯗꯅ ꯑꯩꯈꯣꯏ ꯈꯨꯟꯗꯗꯤ ꯑꯗꯨꯒ ꯎꯝ ꯁꯨꯝ ꯋꯥꯔꯤꯅꯤꯀꯣ ꯑꯩꯒꯤꯁꯦ
ꯎꯝ
ꯁꯖꯥꯎ ꯁꯖꯥꯎ ꯀꯛꯑꯒ ꯑꯗꯨꯝ ꯃꯩꯁꯦ ꯒꯥꯔꯤ ꯃꯈꯣꯟ ꯇꯥꯕ꯭ꯔꯥ
ꯇꯗꯦ
ꯃꯩꯁꯦ ꯆꯥꯎꯅ ꯆꯥꯎꯅ ꯊꯥꯔꯒ ꯁꯥꯗꯣ ꯌꯣꯠ ꯀꯨꯝꯕ ꯀꯩꯅꯣꯝꯅ ꯂꯦꯡꯉꯅꯦꯕ ꯃꯥꯒꯤ ꯆꯥꯡ ꯆꯥꯡꯗ ꯀꯛꯊꯠꯂꯒ ꯑꯗꯨꯒ ꯌꯥꯏꯔꯦ ꯌꯥꯏꯔꯦ ꯊꯝꯃꯦ ꯆꯍꯤ ꯊꯥ ꯇꯪꯈꯥꯏ ꯆꯍꯤ ꯑꯗꯨꯃꯥꯏꯅ ꯊꯝꯃꯦ ꯑꯗꯨꯒ ꯆꯥꯕ ꯃꯩꯈꯨꯒꯤ ꯃꯍꯥꯎ ꯇꯧꯔ ꯇꯒ ꯂꯩꯇ꯭ꯔꯦ ꯌꯦꯉꯣ ꯑꯗꯨꯗꯗꯤ
ꯑꯩꯈꯣꯏꯗꯣ ꯊꯥꯏꯅꯗꯤ ꯌꯦꯟꯒꯨꯝꯕꯁꯦ ꯑꯗꯨꯝ ꯌꯥꯏꯔꯦ ꯌꯥꯏꯔꯦꯑꯒ ꯊꯝꯂꯝꯝꯃꯦꯕ ꯌꯦꯟ ꯑꯌꯥꯔꯤꯕꯁꯦ ꯋꯥꯠ ꯠꯇꯅ ꯑꯗꯨꯗ ꯑꯩꯈꯣꯏ ꯕꯥ ꯅꯥꯕꯗꯣ ꯑꯩꯣꯏꯕꯥ ꯅꯥꯔꯛꯄꯗꯒꯤ ꯃꯩꯈꯨꯒꯤ ꯄꯣꯠꯁꯤ ꯁꯤꯖꯤꯟꯅꯒꯅꯨ ꯍꯥꯏꯔꯤꯑꯦꯗꯅ
ꯎꯝ
ꯃꯩꯈꯨꯗ ꯌꯥꯏꯔꯤꯕ ꯄꯣꯠ ꯃꯩꯈꯨ ꯀꯩꯀꯩꯁꯦ ꯆꯜꯂꯦ ꯍꯥꯏꯅ ꯑꯗꯩ ꯑꯩꯈꯣꯏꯗꯣ ꯑꯌꯥꯏ ꯑꯗꯨꯗꯣ ꯀꯌꯥ ꯆꯥꯈꯤꯗ꯭ꯔꯦ
ꯎꯝ ꯍꯣꯏ ꯑꯗꯨ ꯑꯌꯥꯏꯕ ꯄꯣꯠꯁꯦ ꯆꯥꯕꯗꯤ ꯐꯠꯇꯦꯗ ꯃꯩꯈꯨꯒꯤ ꯄꯣꯠꯁꯦ
ꯑꯧ ꯑꯗꯨ ꯃꯣꯏꯒꯤꯗꯤ ꯌꯥꯝ ꯐꯠꯇꯕ ꯖꯥꯠꯅꯦꯕ
ꯎꯝ ꯆꯨꯔꯨꯞꯁꯨ ꯃꯩꯈꯨꯅꯤꯅ ꯊꯛꯄ ꯐꯠꯇꯣꯏ ꯈꯣꯠꯇꯦ ꯍꯥꯏꯅ ꯏꯗꯨꯅꯤ
ꯎꯝ ꯑꯩꯈꯣꯏꯗꯤ ꯉꯥꯔꯤ ꯑꯌꯥꯏꯕꯀꯣ ꯀꯩꯀꯩꯁꯤ ꯑꯩꯈꯣꯏꯕ ꯅꯥꯕꯗꯒꯤ ꯆꯥꯕ ꯌꯥꯝ ꯍꯟꯊꯔꯦꯕ ꯃꯉꯣꯟꯗ ꯐꯠꯇꯕꯒꯤ ꯏꯟꯁꯥꯡꯗꯤ ꯁꯨꯝ ꯇꯣꯉꯥꯟꯕꯗꯣ ꯂꯩꯕ ꯍꯥꯏꯗꯤ ꯉꯝꯗꯦꯗꯅ ꯑꯩꯈꯣꯏꯁꯨ ꯇꯣꯉꯥꯟ ꯇꯣꯉꯥꯟ ꯁꯨꯝ ꯊꯣꯡꯕꯗꯣ ꯎꯝ
ꯑꯗꯨ ꯃꯁꯥꯗꯤ ꯈꯔ ꯀꯟꯈꯠꯂꯛꯎ ꯕꯕꯥꯗꯣ
ꯀꯟꯈꯠꯇꯤꯌꯦ ꯃꯁꯥꯗꯣ ꯅꯣꯡꯃ ꯅꯣꯡꯃꯒꯤ ꯁꯨꯝ ꯁꯣꯟꯖꯜꯂꯛꯑꯦ
ꯍꯤꯗꯥꯛ ꯆꯥꯅ ꯆꯥꯅ ꯑꯗꯨꯝ
ꯎꯝ ꯍꯥꯏꯗꯤ ꯍꯤꯗꯥꯛꯇꯣ ꯃꯥꯒꯤ ꯆꯥꯔꯀꯥꯟꯗ ꯐꯠꯇꯕꯗꯣ ꯑꯗꯨꯗꯣ ꯌꯥꯝꯅ ꯀꯟꯕ
ꯎꯝ ꯃꯌꯥꯛ ꯀꯟꯕ
ꯃꯌꯥꯛ ꯀꯟꯕ ꯎꯝ ꯑꯗꯨꯗꯨꯅ ꯑꯗꯨꯝ ꯆꯥꯔꯁꯨ ꯃꯥꯒꯤ ꯂꯥꯏꯅꯥꯗꯨꯗꯤ ꯉꯥꯛꯊꯣꯛꯑꯁꯨ ꯃꯁꯥꯗꯤ ꯁꯣꯛ ꯆꯟꯕ ꯂꯥꯏꯅꯥꯗꯨꯕꯨꯗꯤ ꯃꯥꯅ ꯉꯥꯛꯊꯣꯛꯑꯒ ꯊꯝꯕ ꯑꯗꯨꯒ ꯁꯣꯝꯗ ꯑꯃꯗꯨꯅ ꯁꯨꯝ ꯁꯨꯝ ꯎꯝ ꯑꯇꯣꯞꯄꯇꯣ ꯆꯥꯁꯤꯜꯂꯛꯄꯒꯤꯔ ꯈꯪꯗꯦ ꯁꯨꯝ ꯁꯣꯟꯖꯂꯛꯄ ꯃꯌꯥꯡꯁꯨ ꯀꯪꯗꯔꯩ
ꯎꯝ ꯑꯁ ꯑꯗꯨꯃꯥꯏꯅ ꯅꯥꯕ ꯂꯩꯕ ꯅꯨꯡꯉꯥꯏꯇꯕꯅꯤꯉꯣ ꯑꯅꯥꯕ ꯑꯃ ꯌꯥꯎꯕꯁꯨ ꯏꯃꯨꯡꯗ
ꯑꯗꯨꯅꯦ ꯌꯥꯝ ꯄꯩꯁꯥꯁꯨ ꯆꯪꯉꯤ ꯅꯥꯕꯥꯗꯁꯨ ꯑꯣꯄꯣꯃꯥꯁ ꯁꯨ ꯋꯥꯈꯜ ꯂꯩꯥꯏꯅꯥ ꯑꯣꯏꯌꯦꯕ ꯑꯗꯨꯅ
ꯃꯥꯅꯦ ꯃꯥꯅꯦ ꯋꯥꯈꯜ ꯅꯨꯡꯉꯥꯏꯐꯝ ꯈꯪꯕꯣꯟꯗꯦ
ꯑ ꯑꯗꯨꯒꯤ ꯃꯥꯁꯨ ꯃꯀꯣꯛ ꯃꯀꯣꯛ ꯆꯥꯛꯂꯛꯄꯒꯤ ꯃꯀꯣꯛ ꯆꯥꯛꯄꯒꯤ ꯒꯨꯂꯤ ꯃꯨꯛ ꯆꯥꯏꯅꯦꯕ ꯃꯥꯁꯨ ꯃꯥꯁꯨ ꯁꯨꯝ ꯈꯟꯖꯤꯟꯕꯗꯣ ꯍꯥꯏ ꯇꯔꯦ ꯎꯝ ꯀꯃꯥꯏꯅ ꯇꯧꯅꯤ ꯀꯃꯥꯏꯅ ꯇꯧꯅꯤ ꯁꯤꯔꯗꯤ ꯀꯃꯥꯏꯅ ꯇꯧꯅꯤꯅ
ꯃꯥꯅꯦ ꯋꯥꯈꯜꯗ ꯑꯗꯨꯝ ꯋꯥꯗꯣꯔꯤꯅꯦ ꯑꯁ ꯑꯩꯁꯨ ꯅꯍꯜꯂꯣꯏ ꯆꯍꯤ ꯑꯃꯅꯤ ꯃꯃꯥꯡꯗ ꯑꯩꯈꯣꯏ ꯃꯥꯗꯣ ꯀꯟꯅ ꯅꯥꯔꯨꯔꯦꯕ ꯑꯩꯅ ꯏꯊꯟꯇ ꯂꯣꯟ ꯂꯣꯟ ꯀꯛꯄꯁꯤꯗꯤ ꯄꯥꯈꯠꯇꯅ
ꯑ ꯑꯁ ꯑꯩꯁꯨ ꯇꯧꯈ꯭ꯔꯦ ꯑꯩꯈꯣꯏꯕꯥꯗꯨ ꯃꯥꯒꯤ ꯃꯄꯥꯟ ꯂꯝꯗ ꯆꯠꯄꯗꯣ ꯂꯥꯏꯌꯦꯡꯕ ꯑꯗꯨ ꯍꯜꯂꯛꯑꯒ ꯏꯀꯨꯏ ꯀꯨꯏꯗꯅ ꯁꯤꯁꯤꯗ ꯑꯃꯨꯛ ꯀꯟꯅ ꯅꯥꯔꯛꯑꯕ ꯍꯦꯛꯇ ꯆꯥꯎꯊꯣꯛꯎ ꯌꯥꯗꯉꯩ ꯑꯩ ꯑꯩꯈꯣꯏꯁꯦ ꯂꯣꯏꯔꯦ ꯄꯥꯈꯠ ꯄꯗ ꯊꯣꯛꯂꯛꯇ ꯉꯥꯏꯔꯤꯕꯒꯤ ꯑꯁꯣꯝ ꯅꯥꯀꯟꯒꯤꯗꯤ ꯑꯩꯈꯣꯏꯅ ꯆꯠꯅꯤꯡꯉꯦ ꯍꯥꯏꯔꯒ ꯍꯦꯛꯇ ꯆꯠꯄ ꯌꯥꯗꯦꯕ ꯃꯣꯏꯒꯤ ꯍꯥꯟꯅ ꯃꯇꯝ ꯂꯧꯗꯅ ꯑꯗꯨꯒꯤ ꯃꯇꯝ ꯂꯧꯔꯛꯄ ꯃꯠ ꯃꯇꯝꯗꯨꯁꯨ ꯌꯧꯗ꯭ꯔꯤꯕ ꯑꯗꯩ ꯑꯩꯈꯣꯏꯁꯦ ꯁꯣꯝꯗ ꯄꯨꯈꯠꯂꯦ ꯁꯤꯗ ꯑꯗꯨꯒ ꯑꯩꯈꯣꯏꯁꯦ ꯂꯤꯠꯂꯤꯠ ꯑ ꯑꯩꯈꯣꯏ ꯆꯦꯒ ꯑꯩꯒꯁꯦ ꯃꯥꯒꯤ ꯑꯅꯥꯕ ꯁꯪꯕ ꯂꯦꯛꯄꯒꯤ ꯂꯩꯕ ꯃꯥ ꯑꯃꯟ ꯑꯗꯨꯗꯤ ꯒ꯭ꯌꯥꯟ ꯇꯥꯗꯕꯤ ꯂꯩꯒꯔꯕꯅꯤꯀꯣ ꯑꯃ ꯊꯤꯟꯖꯤꯟꯕꯗꯣ ꯊꯤꯟꯖꯤꯜꯂꯒ ꯌꯄꯅꯤꯅ ꯀꯞꯄꯁꯤ ꯀꯞꯄꯁꯤ ꯎꯔ ꯎꯔꯒ ꯎꯔ ꯎꯔꯒ ꯁꯨꯝ
ꯃꯣꯏ ꯎꯔꯒꯅ ꯋꯥꯈꯜ ꯆꯣꯛꯁꯤꯟꯕꯅꯦ ꯃꯣꯏ ꯃꯊꯠ ꯑ ꯍꯥꯏꯗꯤ ꯃꯁꯥꯗꯨ ꯏꯄꯠ ꯄꯠꯂꯦꯗꯅ ꯃꯣꯏꯗꯤ ꯎꯔꯒ ꯑꯩꯈꯣꯏꯅ ꯍꯦꯟꯅ ꯋꯥꯕꯅꯦ ꯍꯥꯏꯕ
ꯆꯥꯛ ꯆꯥꯎꯕꯁꯤ ꯁꯨꯛꯌꯥ ꯌꯥꯗ꯭ꯔꯕꯅꯤꯃꯤ ꯍꯦꯛꯇ
ꯎꯝ
ꯅꯨꯡꯉꯥꯏꯇꯦꯗ ꯁꯨꯃꯥꯏꯅ ꯂꯩꯕꯁꯦ ꯋꯥꯈꯜ ꯌꯥꯝ ꯋꯥꯏ
ꯑꯉꯥꯡ ꯑꯣꯏꯔꯤꯀꯥꯟꯗꯤ ꯅꯨꯡꯉꯥꯏꯔꯝꯃꯤꯗꯣ ꯍꯧꯖꯤꯛ ꯇꯤ ꯋꯥꯔꯦ ꯑꯉꯥꯡ ꯑꯣꯏꯔꯤꯀꯥꯟꯗꯗꯤ ꯑꯅꯥ ꯑꯌꯦꯛ ꯋꯥꯈꯜꯒꯤ ꯀꯌꯥ ꯈꯜꯂꯨꯗꯦ
ꯈꯜꯂꯨꯗ
ꯄꯨꯁꯤ ꯄꯨꯟꯁꯤꯕ ꯄꯨꯟꯁꯤꯗꯕꯒꯤ ꯃꯇꯥꯡꯁꯨ ꯀꯩꯁꯨ ꯈꯜꯂꯨꯗꯦ
ꯎꯝ ꯍꯧꯖꯤꯛꯇꯤ ꯄꯥꯈꯠꯂꯦꯀꯣ ꯑꯍꯟ ꯑꯣꯏꯁꯜꯂꯛꯄꯗꯣ ꯃꯣꯏꯅ
ꯎꯝ ꯍꯧꯖꯤꯛꯇꯤ ꯌꯥꯝ ꯈꯜꯂꯦ ꯍꯥꯏꯕ
ꯎ ꯃꯣꯏꯅ ꯑꯍꯟ ꯑꯣꯏꯁꯤꯜꯂꯛꯄꯁꯤꯅ ꯑꯦ ꯊꯋꯥꯏ ꯅꯨꯡꯉꯥꯏꯇ꯭ꯔꯦꯁꯦꯣꯏ ꯎꯔ ꯎꯔꯒ